ꯍꯜꯂꯣ
ꯇꯥꯕ꯭ꯔꯣ
ꯇ ꯇꯥꯏꯌꯦ ꯀꯩꯗꯧꯔꯤꯅꯣ
ꯐꯝꯃꯦꯅꯦ ꯑꯗꯨꯝ ꯅꯪꯗꯤ
ꯆꯥꯔꯕꯣ
ꯆꯔꯦ ꯍꯣꯏ
ꯀꯩ ꯏꯟꯖꯥꯡ
ꯑ ꯎꯁꯣꯏ ꯆꯥꯏ
ꯑꯣ
ꯁꯣꯏꯁꯤꯖꯟꯅꯤꯅꯥ
ꯍꯥꯎꯕ ꯏꯟꯖꯥꯡꯅꯤꯅꯦ
ꯍꯥꯎ ꯇꯕ ꯏꯅꯤꯅꯦ
ꯅꯪꯗꯤ ꯅꯣꯏꯗꯤ ꯀꯔꯤ ꯃꯊꯦꯜ ꯆꯥꯔꯒꯦ
ꯑꯩ ꯉꯥ ꯊꯣꯡꯉꯦ ꯆꯥꯗ꯭ꯔꯤꯗ
ꯑꯣ
ꯃꯤ ꯁꯨꯗꯕꯒꯤ ꯉꯥꯏꯔꯤ
ꯑꯣ ꯌꯨꯝꯗ ꯂꯩꯕ꯭ꯔꯣ
ꯌꯨꯝ ꯗ ꯍꯥꯏꯁꯦ ꯌꯨꯝ ꯑꯁꯦꯡꯕꯗ ꯅꯠꯇꯤꯌꯦ
ꯑꯣ
ꯅꯪꯗꯤ
ꯂꯩꯁꯥꯕꯤꯁꯤꯡꯗꯤ ꯌꯨꯝꯕ ꯑꯁꯦꯡꯕꯗ ꯑꯍꯥ
ꯅꯠꯇꯦ ꯅꯪ ꯅꯪ ꯅꯪꯒꯤ ꯋꯥꯈꯜꯂꯣꯟ ꯇꯣꯉꯥꯜꯂꯦ ꯌꯨꯝ ꯑꯁꯦꯡꯕ ꯅꯠꯇꯕ ꯍꯥꯏꯗꯤ ꯂꯩꯗꯅ ꯑꯩꯈꯣꯏꯅ ꯂꯥꯏꯔꯤꯛ ꯇꯝꯕ ꯀꯩꯀꯥ ꯇꯧꯕꯗꯨ
ꯍꯣ ꯍꯣ ꯍꯣꯏ
ꯅꯪꯗꯤ
ꯑꯩꯗꯤ ꯌꯨꯝꯗ ꯂꯩꯌꯦ
ꯑꯩꯁꯨ ꯂꯥꯏꯔꯤꯛ ꯇꯝꯗꯦꯗ
ꯇꯣꯛꯑꯕꯣ
ꯍꯣꯏ ꯇꯣꯛꯈ꯭ꯔꯦ
ꯀꯌꯥ ꯐꯥꯎ ꯀꯥꯕ꯭ꯔꯥ
ꯑꯩꯁ ꯏꯀꯥꯏ ꯅꯤꯉꯥꯏꯅꯤꯗ
ꯑꯩꯁ ꯏꯀꯥꯏꯒꯅꯣꯗ ꯁꯨꯝ ꯍꯪꯕꯅꯤ ꯀꯩꯅꯣ
ꯎꯍꯝ ꯑ ꯑꯗꯨꯗꯨꯒꯤ ꯅꯥꯗꯅꯤ
ꯉꯁꯤꯗꯤ ꯀꯩ ꯊꯕꯛ ꯆꯠꯇꯣꯏꯅꯣ ꯌꯨꯝꯗ ꯂꯩꯗꯣꯏꯔꯥ
ꯉꯁꯤꯗꯤ ꯍꯣꯏ ꯌꯨꯝꯗ ꯂꯩꯁꯤꯔꯅ ꯊꯕꯛꯁꯨ ꯂꯩꯕꯀꯣ ꯌꯨꯝꯗ ꯁꯣ ꯃꯆꯥ ꯃꯆꯥ
ꯑꯩꯅꯦ
ꯉꯔꯥꯡꯔꯥꯡ ꯑ ꯆꯨꯥꯛꯇ ꯍꯧꯖꯤꯗꯤ ꯔꯪ ꯔꯪ ꯣꯜ ꯌꯦꯡꯕ ꯂꯪꯁꯨ
ꯑꯁ ꯑꯩꯅ ꯑꯄꯥꯝꯕꯗꯣ ꯌꯥꯎꯗꯦꯗ ꯑꯩꯅ ꯑꯄꯥꯝꯕꯗꯤ ꯂꯩꯍꯧꯈ꯭ꯔꯦ
ꯀꯄ꯭ꯔ
ꯀꯗꯥꯏꯗꯒꯤ ꯒꯤꯦꯠ ꯑꯦꯁꯤ ꯌꯥꯝ ꯅꯨꯡꯉꯥꯏꯇꯦꯍꯦ
ꯀꯩꯅꯣ ꯅꯪ ꯅꯣꯏ ꯁꯨ ꯉꯝꯒꯗꯕ ꯃꯤꯕꯨ ꯁꯞꯄꯣꯔꯠ ꯇꯧꯗꯨꯅ ꯉꯝꯂꯣꯏꯗꯕ ꯃꯤ ꯁꯞꯄꯣꯔꯠ ꯇꯧꯔꯒ ꯀꯥꯞꯕꯤꯗꯅ
ꯑꯦꯁ ꯅꯨꯡꯁꯤꯕꯅꯤꯅꯦ ꯀꯩꯅꯣ ꯇꯥꯡ ꯇꯔꯨꯛꯀꯤꯗꯣ ꯑꯗꯨꯗ ꯍꯪꯒꯥꯝ ꯃꯄꯥꯟ ꯂꯩꯍꯧꯕꯗꯣ ꯈꯪꯕ꯭ꯔꯥ ꯑꯗꯨꯗꯅꯤꯅꯦ ꯑꯩꯗꯤ ꯑꯉꯥꯡ ꯑꯣꯏꯔꯤꯉꯩꯗꯒꯤ ꯑꯗꯨꯗꯣ ꯑꯗꯨꯝ ꯇꯧꯔꯛꯏꯗ
ꯎꯝ
ꯅꯨꯡꯉꯥꯏꯇꯦ ꯅꯪꯗꯤ ꯉꯁꯤꯒꯤ
ꯍꯥꯥ
ꯅꯪꯅ ꯀꯔꯝꯕ ꯉꯁꯤ ꯂꯩꯍꯧꯕꯗꯨꯔꯣ ꯑꯉꯥꯡꯕꯗꯨꯔꯣ
ꯅꯠꯇꯦꯍꯦ ꯑꯩꯗꯤ ꯄ꯭ꯔꯣꯐꯥꯏꯜꯗ ꯎꯎꯗ꯭ꯔꯣ
ꯃ ꯎꯅꯦ
ꯑꯗꯨꯅꯤꯅꯦ
ꯌꯥꯅꯤꯀꯣ ꯑꯩꯗꯤ ꯄꯥꯝꯅꯤꯅ
ꯑꯣꯐꯥꯜꯗ ꯂꯩꯕꯗꯨꯅꯦ ꯑꯩꯗꯤ꯫
ꯅꯨꯄꯤ ꯊꯤꯔꯕꯣ꯫
ꯑꯩꯔ
ꯑꯥ
ꯋꯥꯜꯗ
ꯑꯣ ꯎ ꯅꯪ ꯌꯨꯝꯗ ꯂꯩ ꯍꯥꯏꯕꯗꯨꯗ ꯅꯨꯄꯤ ꯊꯤꯕ꯭ꯔꯥ ꯈꯟꯕ
ꯌꯨꯝꯗ ꯂꯩꯕ ꯈꯨꯗꯤꯡ ꯕꯤꯊꯤꯔꯗꯤ ꯄꯥꯈꯥꯡ ꯂꯩꯔꯣꯏꯍꯦ
ꯎꯝ ꯃꯥꯅꯤ ꯃꯥꯅꯤ ꯆꯃꯦ ꯆꯨꯝꯃꯤ ꯀꯅꯥ ꯀꯅꯥ ꯂꯩꯅꯣ
ꯍꯧꯖꯤꯛꯇꯗꯤ ꯊꯟꯗꯅꯦꯗ
ꯑꯣ
ꯍꯣꯔꯦꯟꯗꯤ ꯃꯤ ꯌꯥꯝꯅ ꯂꯥꯛꯀꯅꯤ ꯀ ꯇꯧꯅꯤꯡꯉꯥꯏ
ꯎꯝ ꯎꯝ
ꯃꯤ ꯀꯦ ꯂꯩꯒꯦ ꯅꯥꯏ
ꯃꯤ ꯑꯅꯤ ꯁꯃꯤ ꯂꯅꯥ
ꯃꯤ ꯑꯅꯤ ꯈꯛꯇ ꯂꯩꯔꯒ ꯃꯤ ꯁꯨꯗꯦ ꯁꯤꯅꯦꯕ
ꯂꯩ ꯂꯥꯛꯄ ꯂꯩꯇꯕ
ꯑꯣ ꯍꯔꯣꯔꯥ
ꯀꯗꯥꯅꯤꯒꯤ ꯍꯔꯣꯅ ꯀꯣꯏ ꯆꯦꯅꯤ
ꯄꯈꯛ ꯅꯨꯄꯥ ꯃꯈꯣꯟꯁꯨ ꯈꯔ ꯇꯥꯒꯨꯝ ꯇꯧꯕ
ꯑꯣ ꯑꯩꯅ ꯃꯄꯥꯟꯗ ꯂꯩꯕ ꯌꯨꯝꯕꯨꯅꯤꯅ꯫
ꯑꯣ꯫
ꯂꯥꯅ ꯂꯧꯒꯅꯨꯍꯦ꯫
ꯎꯟ ꯍꯤꯔꯣꯒ ꯅꯕꯥꯅꯤ ꯈꯛꯇ ꯂꯩꯕ꯭ꯔꯥꯅ ꯈꯜꯂꯒ꯫
ꯀꯗꯥꯏꯗꯒꯤ ꯂꯩꯖꯗꯦꯅꯇꯦ ꯍꯣꯏ꯫
ꯂꯩꯖꯗꯦ ꯂꯩꯖꯗꯦ ꯍꯥꯏꯔꯒ ꯑꯁꯦꯡꯕ ꯌꯨꯝ ꯊꯤ ꯆꯠꯀꯤꯅꯤ ꯀꯣ꯫
ꯁ ꯇꯧꯗꯦꯗ-ꯇꯧꯗꯦꯗ꯫
ꯅꯣꯡ ꯆꯨꯔꯛꯄ꯭ꯔꯥ ꯅꯣꯏꯗꫭ꯫
ꯍꯣꯏ ꯍꯧꯖꯤꯛ ꯈꯤꯇꯪ-ꯈꯤꯇꯪ ꯆꯨꯋꯦ꯫
ꯑꯁ ꯑꯗꯨꯗꯤ ꯈꯔ ꯏꯪ ꯑꯁ ꯑꯗꯨꯗꯤ ꯈꯔ ꯏꯪꯪ ꯂꯩꯕ ꯅꯨꯡꯉꯥꯏꯅꯤꯅꯦ꯫
ꯑꯁ ꯅꯣꯡ ꯆꯨꯕꯁꯦ ꯄꯥꯝꯗꯦꯗ ꯑꯩꯗꯤ꯫
ꯏꯁ ꯏ ꯈꯔ ꯏꯪꯉꯤꯗꯅ ꯅꯣꯡ ꯆꯨꯔꯗꯤ꯫
ꯏꯪꯉꯁꯨ ꯂꯝꯕꯤ ꯀꯩꯀꯥ ꯆꯠꯄꯗꯣ ꯅꯨꯡꯉꯥꯏꯇꯦꯗꯅ꯫
ꯅꯣꯡꯆꯨꯔꯗꯤ ꯐꯥꯟ ꯃꯄꯥꯟ ꯊꯣꯛꯀꯅꯨ ꯑꯗꯨꯝ ꯍꯤꯞꯔ ꯂꯩꯒꯗꯕꯅꯤꯅꯦ꯫
ꯊꯕꯛ ꯂꯩꯔꯗꯤ ꯌꯨꯝꯗ ꯂꯩꯕ ꯌꯥꯗꯕ ꯎꯄꯥꯏ ꯂꯩꯗꯦꯅꯤ ꯆꯠꯄ ꯇꯥꯔꯅꯤ꯫
ꯎꯝ꯫
ꯅꯨꯡꯁꯥ ꯊꯣꯛꯄꯅ ꯐꯩꯗ ꯁꯥꯔꯁꯨ꯫
ꯑꯁ ꯅꯨꯡꯁꯥ ꯊꯣꯛꯄꯗꯤ
ꯄꯥꯝꯗꯕꯣ ꯁꯥꯔꯁ ꯁꯨ ꯅꯣꯡ ꯆꯨꯕꯗꯒꯤꯗꯤ ꯈꯔ ꯅꯨꯡꯉꯥꯏꯔꯦ꯫
ꯑꯩꯗꯤꯁ ꯅꯣꯡ ꯆꯨꯕꯅ ꯐꯩꯌꯦ ꯈꯜꯂꯤꯕꯅꯤꯅꯦ꯫
ꯁꯥꯕꯁꯦ ꯍꯩꯅꯗꯦꯕ
ꯑꯩꯁꯨ ꯍꯩꯅꯗꯦ ꯑꯗꯨ ꯑꯣꯏꯔꯁꯨ ꯅꯣꯡ ꯆꯨꯕꯗꯒꯤꯗꯤ ꯈꯔ ꯅꯨꯡꯉꯥꯏꯔꯦꯗ꯫
ꯅꯨꯡꯁꯥ ꯁꯥꯔꯁꯨ ꯅꯨꯡꯁꯤꯠ ꯈꯔ ꯁꯤꯠꯂꯗꯤ ꯅꯨꯡꯉꯥꯏꯗꯅ꯫
ꯎꯝ꯫
ꯄꯨꯔꯥ ꯅꯨꯡꯁꯥ ꯈꯛꯇ ꯅꯨꯡꯁꯤꯠꯗꯤ ꯄꯨꯔꯥ ꯂꯦꯞꯔꯒ ꯂꯩꯔꯗꯤ ꯑꯣꯏ꯫
ꯃꯤ ꯁꯤꯔꯤꯅꯤ ꯍꯥꯏꯌꫭ꯫
ꯃꯅꯨꯡꯗ ꯐꯥꯎ ꯂꯩꯕ ꯉꯝꯗꯦꯅꯦ꯫
ꯠꯇ꯭ꯔꯒꯅ ꯎꯔꯨꯝꯒꯨꯝꯕꯗ ꯐꯝꯕꯗꯤ ꯈꯔ ꯅꯨꯡꯉꯥꯏ꯫
ꯗꯗꯤ ꯑꯩꯗꯤ ꯗꯥꯏꯔꯦꯛ ꯏꯁꯤꯡ ꯏꯁꯤꯡ
ꯅꫭꯡꯁꯥ ꯃꯔꯛ ꯇ ꯏꯁ ꯑ ꯏꯔꯨꯕꯁꯦ ꯏꯁꯁ ꯃꯨꯗꯤ ꯃꯨꯕꯅꯤꯍꯦ꯫
ꯃꯨ ꯍꯣꯏ ꯃꯨꯔꯝꯕ ꯌꯥꯏ ꯏꯪꯔ ꯏꯪꯔꯗꯤ ꯌꯥꯔꯦ ꯁꯤꯅꯤꯗ꯫
ꯁꯥꯛ ꯌꯥꯝ ꯊꯤꯕꯅꯤꯅꯦ꯫
ꯑꯗꯨ ꯑꯣꯏꯕꯤꯔꯥ ꯈꯪꯗꯦ ꯅꯨꯄꯤꯁꯦ ꯐꯪ ꯐꯪꯗꯦꯅꯦ꯫
ꯐꯪꯒꯅꯤꯗ ꯀꯟꯅ ꯍꫭꯠꯅꯧ꯫
ꯍꫭꯠꯅꯕ ꯀꯌꯥꯗꯤ ꯍꫭꯠꯅꯥꯔꯦ꯫ ꯐꯪꯒꯉꯛꯇ꯭ꯔꯦꯅꯦ ꯁꯥꯔꯤ ꯑꯣꯏꯅ ꯂꯩꯒꯗ꯭ꯔꯥ ꯈꯪꯗꯦ꯫
ꯀꯟꯅ ꯊꯤꯌꯨ ꯃꯇꯥꯡ
ꯆꯍꯤ ꯈꯔꯗꯤ ꯊꯤꯔꯛꯑꯦ꯫
ꯎꯝ
ꯎꯝ ꯍ ꯋꯥꯅꯤꯗ
ꯍꯥꯥ
ꯆꯍꯤ ꯈꯔꯗꯤ ꯊꯤꯈ꯭ꯔꯦꯕ ꯐꯪꯗ꯭ꯔꯦꯕ
ꯪ ꯑꯁ ꯀꯔꯤꯒꯤꯔꯣ ꯁꯛ ꯊꯤꯍꯟꯕꯒꯤꯔꯣ
ꯍꯪꯦ ꯑꯩꯅꯗꯤ ꯌꯥꯝ ꯊꯤꯕ ꯅꯠꯇꯦꯅ ꯈꯜꯂꯤꯅꯦ
ꯑ
ꯃꯤꯒꯤꯗꯤ ꯌꯦꯡꯕ ꯌꯥꯗꯕ ꯀꯩ ꯋꯥ ꯈꯜꯂꯤꯅꯤ
ꯑꯩ ꯊꯕꯤꯔꯣ
ꯁꯛꯇꯤ ꯃꯟꯕꯗ ꯍꯨꯏ ꯍꯣꯡꯉꯦ ꯍꯥꯏꯕꯗꯨꯅꯤꯅꯤ
ꯑꯗꯨꯗꯤ ꯅꯪꯒꯤꯁꯤꯗꯤ ꯌꯥꯗ꯭ꯔꯦꯍꯌꯦꯡ
ꯃꯁꯤꯗꯅꯤ ꯄ꯭ꯔꯣꯕ꯭ꯂꯦꯝ ꯂꯩꯌꯦ ꯏꯁꯩ ꯂꯩ ꯂꯩꯗꯅ ꯛ ꯁꯛꯊꯤꯕ ꯏꯁꯩ ꯂꯩꯕꯗꯣ
ꯆꯪꯉꯤꯅꯦ
ꯑꯗꯨꯒꯤ ꯏꯁꯩꯗꯨꯅꯤ ꯂꯥꯁꯇ ꯎꯝ ꯀꯗꯥꯗ ꯂꯥꯛꯑꯗꯤ ꯁꯛꯈꯤꯕ ꯑꯗꯨꯝ ꯑꯩꯈꯣꯏ ꯆꯞ ꯃꯥꯟꯅꯒꯅꯤ ꯍꯥꯏꯕꯗꯣ ꯂꯥꯛꯑꯁꯤꯗ
ꯌꯦ ꯇꯔ ꯑꯈꯗ ꯎꯃꯂꯤꯅꯤ
ꯑꯁ ꯐꯪꯒꯅꯤꯗ
ꯍꯅꯕ ꯇꯔꯦ
ꯑꯗꯨꯅꯦ ꯍꯣꯠꯅꯕ ꯇꯥꯔꯦ ꯍꯣꯠꯅꯗ꯭ꯔꯗꯤ ꯏꯄꯥꯏ ꯂꯩꯇꯦ
ꯅꯪꯗꯤ ꯐꯪꯉꯕꯣ
ꯆꯞ ꯃꯅꯥꯏ ꯂꯩꯏꯕꯅꯤ ꯊꯅꯦꯁꯨ
ꯈꯪꯉꯝꯃꯅꯤ ꯅꯪꯒꯤ
ꯑꯩꯈꯣꯏꯗꯤ ꯑꯗꯨꯒꯨꯝꯕ ꯍꯧꯖꯤꯛ ꯍꯧꯖꯤꯛ ꯗꯔꯀꯥꯔ ꯑꯣꯏꯗꯅ
ꯎꯝ ꯪ ꯍꯧꯖꯤ ꯀꯥꯅꯦ ꯃꯁꯟꯅꯤ ꯃꯁꯤꯅꯤ ꯐꯖꯅ ꯁꯦꯡꯉꯦ ꯑꯗꯨ ꯃꯅꯨꯡꯗꯗꯤ ꯀꯩꯅꯣ ꯀꯩꯅꯣ
ꯃꯤ ꯃꯤ ꯑꯌꯥꯝꯕ ꯁꯨꯃꯥꯏꯅ ꯇꯧꯕ ꯅꯠꯇꯦꯍꯦ ꯈꯔ ꯈꯔ ꯈꯥꯉꯅꯦ
ꯃꯅꯨꯡꯗꯗꯤ ꯀꯩꯅꯣ ꯋꯥꯔꯤ ꯂꯣꯏꯔꯒ ꯂꯩꯕ ꯃꯤꯁꯨ ꯂꯩꯌꯦ
ꯂꯩꯕꯅꯤ ꯂꯩꯕꯅꯤ ꯑꯗꯨꯕꯨꯗꯤ ꯆꯨꯝꯃꯦ ꯅꯪꯗꯤ ꯂꯣꯏ ꯈꯪꯂꯝꯃꯤꯅ
ꯍꯣꯏ ꯏꯃꯥꯟꯅꯕ ꯑꯃ ꯑꯨꯃꯥꯏꯅ ꯇꯧꯔꯝꯃꯦꯕ
ꯑꯥ
ꯃꯥꯗꯣ ꯅꯨꯄꯤꯁ ꯌꯦꯡꯗꯕ ꯅꯨꯃꯤꯠ ꯐꯥꯎꯕ ꯑꯩ ꯏꯉꯣꯟꯗ ꯈꯥꯉ ꯍꯥꯟ ꯀꯨ ꯇꯧꯕ ꯑꯅꯤꯗꯦ ꯁꯠ ꯁꯦꯅ ꯁꯠ ꯁꯦꯅꯗꯤ ꯆꯠꯄ ꯍꯥꯏꯁꯨ
ꯎꯝ
ꯑꯩ ꯉꯁꯤ ꯅꯨꯄꯤ ꯆꯩꯦꯔꯅꯤ ꯑꯗꯨꯅꯤ ꯁꯨꯛꯍꯥꯏ ꯍꯥꯏꯗꯕ ꯋꯥꯅꯤꯗ ꯃꯣꯏ ꯃꯌꯨꯝ ꯐꯣꯏꯁ
ꯌꯧꯔꯛꯑꯦ ꯑꯗꯨ ꯃꯇꯨꯡꯗ ꯈꯪꯉꯛꯄ ꯋꯥꯅꯤꯗ
ꯑꯣ ꯅꯨꯄꯤꯗꯨꯁꯨ ꯅꯪꯅ ꯈꯪꯅꯕ ꯃꯤꯔꯣ
ꯍꯣꯏ ꯅꯨꯅꯨꯡꯄꯤꯗꯨꯁꯨ ꯈꯪꯅꯌꯦ ꯑꯗꯨꯒꯤꯅꯤ ꯑꯗꯨ ꯅꯠꯇ꯭ꯔꯒ ꯆꯠꯄ ꯌꯥꯔꯣꯏꯗꯅ ꯑꯩ ꯏꯃꯥꯟꯅꯕ ꯐꯥꯎ ꯁꯨꯃꯥꯏꯅ ꯇꯧꯔꯛꯄꯗ ꯁꯨꯃꯥꯏꯅ ꯇꯧꯕꯗꯤ ꯑꯇꯣ ꯄꯁꯁꯨ ꯁꯃꯥꯏꯟ ꯊꯧꯔꯝꯕꯤ ꯌꯥ ꯍꯥꯏ ꯋꯥꯅꯤꯗ
ꯆꯨꯝꯃꯦꯗ ꯂꯣꯏꯅꯗꯤ ꯇꯧꯕ ꯅꯠꯇꯦꯗ ꯃꯤ ꯈꯔ ꯈꯔ ꯂꯩꯗꯅ
ꯑꯩ ꯆꯥꯃꯤꯟ ꯇꯨꯝꯃꯤꯟꯅꯕ ꯏꯃꯥꯟꯅꯕꯅꯦꯕ ꯑꯗꯨ ꯅꯨꯄꯥꯗꯣ
ꯑꯗꯨꯒ ꯅꯨꯄꯤ ꯀꯣꯏꯕꯗꯣ ꯅꯪ ꯈꯪꯗꯕ
ꯎ ꯃꯕꯥꯅꯤ ꯀꯣꯏꯅꯏ ꯍꯥꯏꯕꯕꯨꯗꯤ ꯈꯪꯉꯦ ꯃꯥ ꯦꯝ ꯊꯦꯝꯂꯤꯉꯩꯗ ꯑꯩꯁꯨ ꯃꯥꯒꯤ ꯃꯇꯦꯡ ꯈꯔ ꯈꯔꯗꯤ ꯑꯗꯨꯝ ꯄꯥꯡꯉꯦꯕ ꯑꯗꯨ ꯆꯦꯜꯂꯝꯗꯥꯏꯗꯗꯤ ꯁꯨꯋꯥꯥꯏ ꯍꯥꯏꯗ ꯋꯥꯅꯤꯗ
ꯎ
ꯑꯗꯨꯩ ꯃꯣꯏ ꯏꯃꯨꯡ ꯃꯅꯨꯡꯁꯤꯡ ꯅꯨꯄꯤ ꯑꯩꯈꯣꯏꯒꯤ ꯏꯃꯨꯡ ꯃꯅꯨꯡꯁꯤꯡꯅ ꯈꯪꯦ ꯑꯩ ꯃꯗꯨ ꯅꯨꯃꯤꯠꯇꯨꯗ ꯁꯩ ꯐꯥꯎ ꯆꯕꯤꯅꯤꯅꯦ ꯑꯩꯗꯤ ꯁꯨꯝ ꯁꯨꯝ ꯑꯩꯗꯤ ꯑ ꯆꯨꯝꯅ ꯆꯨꯝ ꯀꯣꯏꯕ ꯆꯠꯁꯦ ꯆꯠꯄꯒꯤ ꯑꯣꯏꯔꯝꯅꯦ ꯑꯩꯗꯤ ꯄꯨꯔꯥ ꯃꯣꯏ ꯃꯌꯣꯝꯗ ꯆꯪꯉꯛꯒ ꯀꯣ ꯖꯥꯠ ꯖꯥꯠ ꯉꯥꯡꯉꯒ ꯐꯝꯃ ꯂꯩꯕꯅꯦꯕ ꯅꯣꯛꯑꯒ ꯅꯣꯛꯅꯤꯡꯕ ꯋꯥꯔꯤ ꯁꯥꯔꯒ ꯑꯗꯨꯝ ꯂꯩꯕꯅꯦꯕ ꯑꯗꯨ ꯃꯇꯨꯡꯗꯣ ꯑꯩ ꯍꯥꯏꯔꯝꯗꯅ ꯃꯈꯣꯏꯅꯤꯒꯤ ꯆꯥꯏꯠꯈ꯭ꯔꯦꯗꯣ ꯑꯩꯅ ꯊꯣꯛꯂꯛꯄꯗ ꯎ ꯑꯩꯅ ꯊꯣꯛꯂꯛꯄꯗ ꯑꯥꯗ ꯆꯠꯂꯒ ꯂꯩꯔꯝꯃꯨ ꯋꯥꯅꯤꯗ
ꯇꯁꯅꯤ ꯍꯥꯏ ꯅꯪꯉꯁꯤꯗꯤ
ꯑꯁꯤꯒꯨꯝꯕ ꯗꯥꯎꯁꯤꯗꯨꯅꯤ ꯁꯤꯒꯨꯝꯕ ꯗꯥꯎ ꯗꯥꯎꯗꯤ ꯑꯩꯉꯣꯟꯗ ꯑꯗꯨꯝ ꯃꯔꯛ ꯃꯔꯛꯇ ꯑꯗꯨꯝ ꯐꯪꯉꯦꯕꯀꯣ
ꯎꯝ
ꯅꯨꯄꯤ ꯐꯪꯅꯕꯒꯤꯅꯦ ꯑꯩꯅ ꯗꯥꯎ ꯌꯥꯗꯔꯤꯁꯦ
ꯊꯕꯤꯤꯕꯨ ꯍꯥꯏ ꯌꯥꯗ
ꯃꯣꯏ ꯃꯣꯏꯗꯁꯨ ꯅꯣꯏꯒꯤꯗꯤ ꯐꯪꯈ꯭ꯔꯦ ꯑꯩꯒꯤꯁꯨ ꯁꯦꯝꯕꯤꯕ ꯃꯇꯝ ꯌꯧꯔꯛꯑꯦꯗ ꯍꯥꯏꯕꯗ ꯃ ꯐꯥꯅꯕꯨ ꯑꯩꯉꯣꯟꯗ ꯇꯤꯟꯅꯅꯤꯡꯗꯕꯤꯔ ꯍꯪꯉꯅꯤ ꯃꯣꯏ ꯂꯣꯏ ꯁꯦꯝꯕꯤꯔꯒ
ꯅꯪꯁꯨ ꯑꯃ ꯁꯦꯝꯕꯤꯌꯣ ꯍꯥꯏꯌꯣ ꯐꯪꯒꯅꯤꯗ
ꯃꯣꯏꯗꯤ ꯅꯨꯄꯤ ꯊꯤꯈ꯭ꯔꯕꯅꯤꯅ ꯃꯁꯥ ꯃꯁꯥꯒꯤ ꯊꯕꯛꯇꯨ ꯃꯥ ꯌꯣꯟꯁꯤꯟꯈ꯭ꯔꯅꯤ
ꯎꯝ ꯅꯪ ꯈꯛꯅꯤꯡꯅꯦ ꯂꯩꯍꯧꯔꯤꯁꯦ
ꯎꯝ ꯑꯃꯗꯤ ꯂꯩꯌꯦ ꯍꯧꯖꯤꯛ ꯑꯩꯈꯣꯏꯅꯤ ꯆꯟꯅꯕ